ꯀꯔꯤ ꯇꯧꯔꯒ ꯂꯩꯕ꯭ꯔꯣ
ꯍꯤꯞꯄꯒ ꯂꯩꯌꯦ
ꯆꯥꯛ ꯆꯥꯔꯕ꯭ꯔꯣ
ꯊꯣꯡꯗꯦꯅꯦꯍꯦ
ꯑꯁ ꯅꯪꯁꯤꯁꯨꯨ ꯅꯨꯡꯇꯤꯒꯤ ꯑꯗꯨꯝ ꯀꯪꯪꯥ ꯆꯥꯛ ꯆꯥꯗ꯭ꯔꯒ
ꯆꯥꯅꯤꯡꯗ꯭ꯔꯦ ꯆꯥꯛ ꯍꯥꯎꯗꯕꯅꯤꯅ ꯆꯥꯛꯀ ꯆꯥꯅꯤꯡꯗ꯭ꯔꯦ ꯍꯥꯏꯕ ꯎꯝ
ꯈꯔ ꯈꯔ ꯆꯥꯎꯅꯦ ꯍꯥꯎꯇ꯭ꯔꯁꯨꯨ
ꯇꯜꯂꯦ ꯊꯣꯡꯕ ꯀꯩ ꯏꯟꯁꯥꯡ ꯆꯥꯕ꯭ꯔꯥ ꯅꯪꯗꯤ
ꯑꯩꯈꯣꯏꯗꯤ ꯊꯣꯡꯕ ꯍꯥꯎꯗ꯭ꯔꯔꯤꯗ
ꯑꯁ ꯆꯥꯛꯇꯣ ꯃꯇꯝ ꯐꯖꯅ ꯆꯥꯑꯣ ꯑꯗꯨ ꯑꯣꯏꯔꯗꯤ
ꯃꯇꯝ ꯆꯥꯅꯒ ꯆꯥꯅꯤꯡꯕꯅꯦ ꯎꯄꯥꯏ ꯂꯩꯥꯇꯦ ꯅꯦ ꯍꯜꯂꯣ ꯑꯥꯎ ꯅꯪꯒꯤ ꯃꯈꯣꯜ ꯑꯃꯨꯛꯀ ꯇꯥꯗꯕꯒꯨꯝ ꯇꯧꯕꯩꯅꯤꯗ
ꯑꯩꯁꯨ ꯅꯪꯒꯤ ꯅꯈꯣꯟ ꯑꯃꯨꯛ ꯇꯥꯗꯕꯒꯨꯝ ꯇꯧꯕ
ꯑꯩꯒꯤ ꯍꯧꯖꯤꯛ ꯑꯃ ꯔꯤꯖꯦꯛ ꯆꯠꯈ꯭ꯔꯦ ꯑꯁ ꯁꯣꯏꯕꯒꯤ ꯅꯝꯕꯔ ꯑꯃ ꯀꯣꯜ ꯇꯧꯔꯒ ꯄꯥꯏꯈꯠꯇ꯭ꯔꯕꯒꯤ
ꯅꯦꯠ ꯋꯥꯔꯛ ꯅꯨꯡꯉꯥꯏꯇꯕꯩꯒ ꯑꯣꯏꯔꯝꯒꯤꯅꯦ
ꯑꯥ
ꯑꯗꯨꯅꯅꯦ
ꯔꯤꯖꯦꯛ ꯆꯠꯂꯁꯨ ꯀꯣꯜ ꯁꯦ ꯇꯥꯎꯕ ꯂꯣꯏꯅꯤꯡꯈ꯭ꯔꯦꯅꯦ ꯑꯩ
ꯑꯩ ꯁꯨꯅꯦ ꯑꯣ ꯑꯩꯒꯤꯁꯨ
ꯅꯪ ꯅꯣꯏꯗꯤ ꯊꯨꯅ ꯊꯨꯅ ꯂꯣꯏꯌꯦꯀꯣ
ꯍꯣꯏ ꯉꯟꯅ ꯄꯥꯏꯕꯒꯤꯅꯦ ꯑꯩꯈꯣꯏꯗ
ꯎꯝ
ꯑꯣ ꯀꯔꯤ ꯌꯦꯟꯁꯥꯡ ꯊꯣꯡꯒꯦꯔ ꯉꯁꯤꯗꯤ
ꯈꯪꯗꯦ ꯎꯇꯤ ꯊꯣꯡꯗꯣꯏ ꯃꯥꯜꯂꯦ
ꯑꯁ ꯍꯥꯎꯕꯅꯤ ꯍꯦ
ꯆꯥꯅꯤꯡꯗ꯭ꯔꯦꯗ ꯀꯔꯤꯁꯨ ꯑꯩꯗꯤ
ꯏꯃꯥ ꯎꯇꯤ ꯍꯥꯥꯎꯕꯅꯦ ꯏꯕꯦꯃ
ꯎꯇꯤꯁꯨ ꯆꯥꯅꯤꯡꯗ꯭ꯔꯦ ꯆꯥꯈ꯭ꯔꯕꯒꯤ ꯍꯟꯖꯤꯟ ꯍꯟꯖꯤꯟꯅ ꯑꯩ ꯌꯦꯟꯖꯥꯡ ꯆꯥꯅꯤꯡꯗꯦ ꯀꯔꯤ ꯇꯧꯕꯒꯤꯔ ꯈꯪꯗꯦ
ꯅꯨꯡꯇꯤꯒꯤ ꯉꯔꯥꯡꯁꯨ ꯆꯥꯕ꯭ꯔꯥꯅꯦ ꯅꯆꯦꯒ ꯏꯕꯥꯅꯤꯗꯤ ꯅꯆꯦꯒ ꯏꯕꯥꯅꯤꯗꯤ ꯎꯇꯤꯕꯨ ꯊꯣꯡꯈ꯭ꯔꯕ ꯑꯗꯨꯝ
ꯑꯩ ꯎꯇꯤ
ꯎꯇꯤꯕꯨ ꯊꯣꯡꯈ꯭ꯔꯕ ꯆꯥꯛꯇꯒꯤ ꯍꯦꯟꯅ ꯆꯥꯕꯅꯦ
ꯎꯝ ꯎꯠꯁꯣꯏ ꯒꯤ ꯎꯇꯤꯗꯣ ꯌꯥꯝ ꯆꯥꯒꯟꯕꯅꯦ ꯁꯤꯗ
ꯑꯁ ꯑꯩꯗꯤ ꯑꯃꯔꯛ ꯆꯥꯏꯌꯦ
ꯀ꯭ꯔꯤ ꯎꯇꯤ ꯆꯥꯕ꯭ꯔꯣ ꯅꯣꯏ
ꯎꯁꯣꯏꯒꯁꯨ ꯊꯣꯡꯉꯦ ꯅꯍꯥꯟꯗꯣ ꯑꯩꯅ ꯎꯁꯣꯏꯒ ꯊꯣꯡꯕꯤꯕ ꯃꯤ ꯃꯔꯤ ꯃꯉꯥ ꯐꯖꯅ ꯆꯥꯕꯅꯦ ꯑ ꯑꯗꯨ ꯅꯨꯃꯤꯠꯇ
ꯄꯝꯀꯤꯟ ꯃꯅꯥꯒꯤꯁꯨ ꯆꯥꯕ꯭ꯔꯣ
ꯄꯝꯀꯤꯟ ꯃꯅꯥ ꯍꯥꯞꯇꯦ ꯄꯝꯀꯤꯟ ꯃꯅꯥ ꯂꯩꯇꯕꯒꯤ
ꯑꯥ ꯑꯁ ꯈꯥꯪꯗ꯭ꯔꯦꯗ ꯌꯦꯟꯁꯥꯒ ꯃꯁꯛꯀ ꯌꯦꯡꯅꯤꯡꯗ꯭ꯔꯦ ꯍꯧꯖꯤꯛꯀꯥꯟꯁꯦ ꯑꯩꯗꯤ
ꯑꯩꯁꯨ ꯌꯦꯟꯁꯗꯦ ꯌꯦꯡꯅꯤꯡꯗꯦ
ꯅꯝꯊꯤꯕ ꯍꯧꯔꯦ ꯆꯥꯅꯤꯡꯕ ꯑ ꯆ ꯑꯥꯗꯗꯤ ꯀꯦꯖꯤꯗ ꯀꯌꯥ ꯄꯤꯕ꯭ꯔꯥ ꯌꯦꯟꯁꯥ
ꯋꯥꯟ ꯊꯥꯔꯇꯤ ꯄꯤ ꯑꯦ ꯇꯨ ꯁꯤꯛꯁꯇꯤ ꯑꯣꯏꯔꯝꯅꯤ ꯍꯥꯐ ꯀꯦꯖꯤꯅ ꯋꯥꯟ ꯊꯥꯔꯇꯤ ꯄꯤꯌꯦ
ꯑꯣ ꯑꯁ ꯑꯩꯈꯣꯏꯒ ꯑꯃ ꯅꯥꯔꯤꯅꯦ ꯑꯗꯨꯗꯤ
ꯑꯣ
ꯁꯤ ꯑꯩꯅ ꯍꯧꯖꯤꯛ ꯂꯥꯏꯐꯝꯗꯗꯤ ꯈꯪꯗꯦ ꯀꯌꯥ ꯄꯤꯕ꯭ꯔꯥ ꯑꯩꯈꯣꯏꯒꯤ ꯀꯣꯂꯦꯖꯁꯨ ꯇꯥꯡꯕꯅꯤ
ꯀꯔꯤꯒꯔꯥ ꯃꯄꯥꯟꯂꯣꯝꯗꯗꯤ ꯃꯄꯥꯟ ꯔꯣꯝꯗꯒꯤ ꯍꯣꯡꯕ ꯅꯠꯇ꯭ꯔꯒꯔꯤꯒꯩ ꯇꯥꯡꯈ꯭ꯔꯒꯦ
ꯑꯩꯈꯣꯏ ꯂꯩꯐꯝ ꯅꯠꯇꯕ ꯑꯥ ꯃꯥ ꯑꯩꯈꯣꯏꯅ ꯆꯔꯆꯠ ꯆꯠꯄ ꯃꯐꯝꯗꯅꯦ ꯑꯗꯨꯗꯗꯤ ꯋꯥꯟ ꯇ꯭ꯋꯦꯟꯇꯤ ꯇꯤ ꯑꯛ ꯍꯥꯞꯀꯅꯤ ꯀꯦꯖꯤꯗ
ꯑꯜꯂꯣ
ꯑꯗꯨꯒꯤ ꯗꯨꯀꯥꯟ ꯑꯅꯤꯁꯦ ꯀꯣꯝꯄꯤꯇꯤꯁꯟ ꯇꯥꯎꯕ ꯗꯨꯀꯥꯟ ꯑꯅꯤ ꯂꯩꯌꯦꯕ ꯑꯗꯨꯒꯤ ꯃꯤ ꯑꯃꯅ ꯋꯥꯟ ꯇꯦꯟ ꯇꯧꯔꯗꯤ ꯃꯤ ꯑꯃꯅ ꯍꯌꯦꯡ ꯑꯃꯨꯛꯀ ꯋꯥꯟ ꯇꯦꯟ ꯇꯧꯔꯅꯤ ꯑꯃꯨꯛꯀ ꯃꯤ ꯑꯃꯒꯤ ꯌꯨꯝꯗꯨꯅ ꯋꯥꯟ ꯇ꯭ꯋꯦꯟꯇꯤ
ꯅꯨꯡꯉꯥꯏ ꯑꯗꯨꯗꯤ ꯑꯩꯈꯣꯏꯗꯤ ꯅꯨꯡꯇꯤꯒꯤ ꯆꯥꯕ ꯌꯥꯔꯦꯅ ꯑꯗꯨ ꯆꯥꯃꯜꯂꯗꯤ ꯈꯤ ꯄꯦꯟꯕꯅꯦ
ꯅꯝ ꯊꯤꯔ ꯌꯦꯟꯁ ꯍꯨꯆꯗꯗꯣꯏꯔꯤ ꯆꯥꯕ ꯎꯝ ꯑꯦ ꯃꯅꯨꯡꯅꯨꯡꯁꯥ ꯆꯥꯗꯦ ꯑꯩꯗꯤ ꯌꯦꯟ ꯁꯥꯥꯒꯤ
ꯑꯦ ꯍꯥꯎꯋꯦ ꯅꯥꯥꯟꯟꯅꯆꯦ ꯑꯩꯈꯣꯏꯗꯤ ꯌꯦꯟꯁꯥꯒꯤ ꯃꯅꯨꯡꯅꯨꯡꯁꯥꯗꯣ ꯑꯁ ꯀꯦꯖꯤ ꯁꯤꯗ ꯃꯔꯤꯟꯗꯣ ꯀꯦꯖꯤꯗ ꯋꯥꯟ ꯐꯤꯐꯇꯤ ꯃꯣꯏꯅ ꯃꯊꯤꯒꯨꯝꯕ ꯁ ꯁꯦꯝꯕꯤꯕꯗꯣ
ꯎꯝ
ꯇꯨꯝ ꯃꯔꯛ ꯃꯔꯛꯇ ꯂꯩꯔꯒ ꯆꯥꯕꯅꯤ ꯍꯣꯡꯉꯦ ꯍꯥꯏꯅ
ꯑꯁ ꯑꯩꯗꯤ ꯆꯥꯅꯤꯡꯗꯦꯅꯦ
ꯍꯥꯎꯋꯦꯍꯦ ꯃꯔꯤꯟꯗꯣ
ꯃꯔꯤꯟ ꯗꯤ ꯍꯥꯎꯋꯦ ꯑꯗꯣ ꯂꯣꯀꯦꯜꯒꯤ ꯃꯅꯨꯡꯁꯥꯗꯤ ꯑꯗꯨꯝ ꯍꯥꯎꯋꯦ ꯑꯁ ꯑꯩꯗꯤ ꯆꯥꯅꯤꯡꯗꯦꯗ
ꯂꯣꯀꯦꯜꯒꯤ ꯅꯠꯇꯕꯁꯨ ꯍꯥꯎꯋꯦ
ꯑꯩꯗꯤ ꯅꯝꯊꯤꯌꯦꯕ ꯃꯅꯝ
ꯏꯁ ꯅꯪ ꯌꯥꯝ ꯇꯣꯏꯅ ꯆꯥꯃꯟꯅꯕꯒꯤꯅꯦ ꯍꯣꯏ ꯑꯁ ꯁꯟꯁꯥ ꯁꯟꯁꯥꯁꯨ ꯁꯟꯁꯥꯁꯨ ꯆꯥꯗꯕ ꯀꯨꯏꯔꯦ ꯑꯩꯈꯣꯏꯗꯤ ꯆꯥꯅꯤꯡꯉꯤ
ꯌꯥꯝ ꯇꯥꯡꯕ ꯃꯥꯜꯂꯦ ꯁꯟꯁꯥꯗꯤꯀꯣ
ꯎꯝ ꯇꯥꯡꯉꯦ ꯁꯤ ꯁꯄꯦꯁꯦꯜꯗ ꯐ꯭ꯂꯦꯁ ꯈꯛꯇ ꯀꯌꯥ ꯀꯌꯥꯔ ꯍꯥꯏꯕꯗꯣ ꯐꯣꯔ ꯍꯟꯗ꯭ꯔꯦꯠꯔ ꯐꯥꯏꯚ ꯍꯟ꯭ꯔꯦꯠꯔ ꯍꯥꯏꯕꯀꯣ ꯃꯤꯛꯁꯇꯨꯅ ꯀꯌꯥ ꯍꯥꯏꯕ꯭ꯔꯥ ꯊ꯭ꯔꯤ ꯑꯩꯠꯇꯤ ꯃꯤꯛꯁꯇꯨꯅ ꯍꯥꯎꯏꯀꯣ ꯁꯔꯨ ꯁꯔꯥꯡ ꯌꯥꯎꯕꯗꯣ ꯐ꯭ꯂꯦꯁ ꯈꯛꯇꯅꯗꯤ ꯍꯥꯎꯇꯦꯕ
ꯎꯝ ꯑꯁ ꯑꯁꯤꯗꯁꯨ ꯅꯍꯥꯟ ꯃꯅꯨꯡꯁꯥ ꯑꯩꯈꯣꯏꯅ ꯍꯣꯇꯦꯜ ꯑꯃ ꯇꯥꯡꯈꯨꯜ ꯈꯣꯏꯅ ꯁꯦ ꯑꯁ ꯁꯦꯝꯃꯒꯤꯗ ꯅꯍꯥꯟ ꯆꯠꯂꯒ ꯌꯥꯝ ꯍꯥꯎꯋꯦ ꯃꯅꯨꯡꯁꯥꯗꯨ ꯑꯣꯏꯔꯁꯨ ꯃꯣꯏꯒꯤ ꯇꯋꯦꯜꯗꯣ ꯁꯦꯡꯗꯣꯛ ꯕꯥ ꯐꯖꯟꯅꯒ꯭ꯔꯤꯟ ꯀꯥꯕꯖꯥꯠꯇꯣ ꯇꯧꯋꯦꯕ ꯑꯗꯨꯒꯤ ꯍꯪꯒꯣꯏꯔꯁꯨ ꯆꯥꯔꯦꯗꯥ ꯑꯩꯗꯣ ꯆꯥꯅꯤꯡꯃꯟꯒꯤ ꯃꯅꯨꯡꯁꯥ
ꯃꯅꯨꯡꯁꯥ ꯈꯔ ꯒ꯭ꯔꯤꯟ ꯑꯣꯏꯕꯗꯨꯅ ꯐꯕꯅꯦ ꯑꯗꯨ ꯅꯀꯣ ꯆꯈꯥꯎꯒꯤ ꯐꯩ ꯍꯥꯏꯌꯦ ꯅꯆꯦꯗꯤꯀꯣ ꯊꯣꯡꯉꯗꯤꯗꯣ ꯒ꯭ꯔꯤꯟꯗꯣ ꯂꯣꯏꯅ ꯂꯧꯊꯣꯛ ꯃꯟ ꯃꯍꯥꯎ ꯂꯩꯔꯔꯣꯏ ꯅꯆꯦꯗꯣ ꯑꯗꯨꯝ ꯇꯧꯅꯦ ꯑꯗꯨꯒꯤꯅꯦ
ꯑꯧ ꯍꯪꯒꯣꯏꯑꯦꯕ ꯑꯩꯗꯤ
ꯑꯗꯨ ꯃꯥꯒ ꯃꯊꯤ ꯅꯠꯇꯦꯅ ꯃꯥꯒꯤ ꯇꯣꯋꯦꯜꯅꯤꯅ ꯑꯗꯨꯝ ꯒ꯭ꯔꯤꯟ ꯑꯣꯏꯕꯅꯦ ꯑꯗꯨꯗ ꯑꯗꯨꯅ ꯑꯩꯈꯣꯏꯒꯤ ꯆꯈꯥꯎ ꯐꯍꯜꯂꯤ ꯍꯥꯏꯌꯦ ꯅꯆꯦ ꯇꯧꯔꯗꯤ ꯋꯥꯄꯣꯔꯥ ꯋꯥꯏꯠ ꯇꯧꯕꯅꯦ ꯑꯗꯨꯒꯤꯅꯦ ꯃꯥꯅ ꯑꯗꯨꯅꯦ ꯃꯥ ꯃꯅꯨꯡꯁꯥꯁꯦ ꯁꯦꯝꯕ꯭ꯔꯗꯤ ꯄꯨꯡ ꯑꯃ ꯑꯅꯤ ꯑꯗꯨꯝ ꯆꯪꯕꯅꯦ
ꯍꯟꯗꯡꯗꯤ ꯗꯨꯀꯥꯟ ꯐꯝꯗ꯭ꯔꯕꯅꯤꯅ ꯑꯩꯈꯣꯏꯗꯤ ꯃꯅꯨꯡꯁꯥꯒ ꯆꯥ ꯐꯪꯗ꯭ꯔꯦꯗ
ꯍꯣꯡꯉꯗꯤ ꯂꯩꯔꯒ ꯆꯥꯕ ꯌꯥꯗ꯭ꯔꯣ
ꯑꯩꯒꯤ ꯏꯆꯦ ꯅꯨꯄꯥꯗꯗꯤ ꯁꯟꯁꯥ ꯆꯥꯅꯤꯡꯗꯕꯒꯤꯀꯣ ꯃꯥꯗꯤ ꯊꯣꯡꯍꯟꯕꯤꯗꯦꯕ ꯑꯗꯨꯒꯤ ꯃꯤ ꯀꯥꯎꯔꯒ ꯊꯣꯡꯍꯟꯍꯜꯂꯒꯦ ꯑꯩꯈꯣꯏ ꯇꯪꯑ ꯈꯥꯎꯄꯨꯝꯒꯤ ꯅꯨꯄꯥꯅ ꯊꯣꯡ ꯊꯣꯡꯕꯤꯕꯤ
ꯎꯝ ꯆꯥꯅꯤꯡꯗ꯭ꯔꯁꯨ ꯊꯣꯡꯕꯤꯕꯗꯤ ꯌꯥꯕꯅꯦꯍꯦ
ꯃꯥꯗꯤ ꯊꯣ ꯆꯥꯅꯤꯡꯗꯗꯤ ꯑꯦ ꯌꯥꯗꯦꯗ ꯌꯦꯟ ꯉꯥꯛꯇ ꯉꯥꯏꯔꯦ ꯃꯥꯗꯤ ꯍꯧꯖꯤꯛꯀꯥꯟ ꯆꯥꯅꯤꯡꯕ
ꯌꯦꯟꯗꯣ ꯆꯥꯃꯜꯂꯗꯤ ꯈꯣꯡ ꯈꯨꯠ ꯁꯔꯨ ꯁꯔꯥꯡ ꯅꯥꯕꯗ ꯄ꯭ꯔꯣꯕ꯭ꯂꯦꯝ ꯂꯩꯕꯅꯤ
ꯑꯁꯤ ꯑꯩꯅ ꯍꯧꯖꯤꯛ ꯂꯩꯕꯒꯤ ꯃꯐꯝꯒꯤ ꯎꯝ ꯑꯣꯛꯁꯥꯒꯨꯝꯕ ꯁꯃꯣꯛ ꯄꯣꯛ ꯂꯩꯅ ꯑꯗꯨꯒꯨꯝꯕꯁꯨ ꯃꯥꯗꯤ ꯆꯥꯔꯔꯣꯏ
ꯌꯨꯝꯗꯒꯤ ꯊꯥꯔꯛꯄꯒꯤ ꯁꯃꯣꯛ ꯄꯣꯛꯀꯨꯝꯕ ꯑꯣꯏꯗ꯭ꯔꯗꯤ ꯆꯥꯗꯦ ꯃꯥꯗꯤ
ꯅꯪ ꯅꯆꯦ ꯅꯆꯦꯒꯤ ꯅꯨꯄꯥꯗꯤ ꯂꯩꯃꯤꯟꯅꯕ ꯅꯨꯡꯉꯥꯏꯔꯣꯏꯅ
ꯎꯝ ꯑꯗꯨ ꯑꯍꯣꯏꯗ ꯏꯟꯖꯥꯡ ꯑꯍꯥꯎ ꯍꯥꯎꯕꯗꯤ ꯄꯤꯆꯥꯏꯗ ꯃꯥ ꯌꯥꯝꯗꯤ ꯐꯥꯗꯤ ꯐꯩ
ꯑꯗꯨ ꯑꯣꯏꯔꯁꯨ ꯃꯥꯗꯤ ꯌꯦꯡ ꯈꯛꯇ ꯆꯥꯏ
ꯎꯝ ꯌꯦꯟ ꯆꯥꯅꯤꯡꯕꯤ ꯑꯗꯨꯒ ꯑꯩꯈꯣꯏꯗꯤ ꯀꯥꯡꯁꯣꯏꯒꯨꯝꯕ ꯌꯥꯝ ꯆꯥꯅꯤꯡꯉꯤꯅ ꯃꯥꯗꯤ ꯀꯥꯡꯁꯣꯏꯁꯤ ꯆꯥꯗꯦ ꯗꯥꯜꯒꯤ ꯅꯨꯄꯥꯗꯦ ꯃꯥꯗꯤ
ꯗꯥꯜꯁꯨ ꯃꯔꯛ ꯃꯔꯛ ꯑꯗꯨꯝ ꯆꯥꯔꯗꯤ ꯍꯥꯎꯕꯅꯦ
ꯍꯥꯎꯗꯤ ꯍꯥꯎꯑꯦ ꯑꯗꯨ ꯑꯣꯏꯔꯁꯨ ꯍꯣꯁꯇꯦꯜ ꯂꯩꯃꯟꯕꯩ ꯗꯥꯜꯗꯤ ꯈꯤꯔꯦꯗ ꯑꯩ
ꯗꯥꯜ ꯆꯥꯗꯕ ꯀꯨꯏꯔꯦ ꯑꯩꯗꯤ ꯏꯟꯁꯥꯡ ꯂꯧꯒꯦ ꯍꯥꯏꯔꯗꯤ ꯗꯥꯜꯁꯨ ꯂꯧꯕ ꯀꯥꯎꯋꯦ ꯂꯧꯒꯦꯅꯗꯤ ꯈꯜꯂꯤ ꯑꯗꯨꯝ ꯀꯥꯎꯕ
ꯗꯥꯜꯗ ꯑꯁ ꯈꯪꯗ꯭ꯔꯦꯗ ꯑꯗꯨ ꯌꯨꯝꯗꯅ ꯊꯣꯡꯕ ꯀꯨ ꯊꯣꯡꯕꯒꯤ ꯁꯇꯥꯏꯜꯗꯤ ꯍꯥꯎꯋꯦꯗ ꯍꯣꯁ
ꯍꯣꯏ ꯍꯣꯁꯇꯦꯜꯒꯤꯗꯨꯗꯤ ꯍꯥꯎꯔꯣꯏ ꯑꯩꯈꯣꯏꯗꯤ ꯌꯨꯝꯗ ꯊꯣꯡꯉꯗꯤ ꯀꯔꯤꯔꯥ ꯐꯖꯅ ꯐ꯭ꯔꯥꯏ ꯇꯧꯔꯒ ꯀꯨꯀꯔꯗ ꯀꯥꯞꯄꯒ ꯌꯥꯝ ꯁꯣꯝ ꯑꯣꯏꯅ ꯆꯥꯏꯅ ꯑ ꯃꯤ ꯃꯤ ꯃꯤ ꯃꯤ ꯑꯇꯣꯞꯄꯅ ꯊꯣꯡꯕꯗꯤ ꯗꯥꯜꯒꯤ ꯃꯁꯥꯛ ꯄꯥꯎ ꯍꯣꯡꯗꯦꯅ ꯗꯨꯝ ꯂꯥꯏꯛ ꯀꯂꯤꯞꯄꯤ ꯃꯃꯥ ꯀꯤꯂꯤꯞꯀꯤ ꯁꯇꯥꯜꯗ ꯑꯗꯨꯝ ꯑꯣꯄꯦꯟ ꯇꯧꯔꯒ ꯂꯩ ꯃꯣꯏ ꯗꯜ ꯈꯨꯊꯣꯡꯗꯤ
ꯑ ꯅꯣꯏ ꯅꯨꯇ꯭ꯔꯦꯂ ꯒꯨꯝꯕ ꯆꯕ꯭ꯔꯣ
ꯍꯣꯏ ꯑꯩꯁ ꯍꯥꯎꯕꯅꯦꯍꯦ ꯗꯥꯜꯒ ꯇꯧꯕꯗꯣ ꯑꯗꯨꯒ ꯅ꯭ꯌꯨꯇ꯭ꯔꯦꯂꯥꯗꯣ ꯐꯖꯅ ꯕꯣꯏꯜ ꯇꯧꯔꯦ ꯑꯗꯨꯒ ꯐꯖꯅ ꯆꯥꯝꯂꯒ ꯐ꯭ꯔꯥꯏ ꯇꯧꯕꯁꯨ ꯍꯕꯅꯦ ꯃꯁꯂꯥ ꯍꯥꯞꯄꯒ
ꯍꯣꯏꯗꯤ ꯐꯖꯅꯁꯨ ꯆꯥꯝꯗꯕ ꯃꯥꯜꯂꯦꯗ
ꯑꯗꯨꯅꯤꯅ ꯅꯤꯌꯨꯇ꯭ꯔꯦꯂꯥꯒꯤ ꯇꯤꯟꯕꯗ ꯃꯅꯝ ꯅꯝ ꯅꯝꯃꯤꯅ ꯏꯁꯤꯡꯗ ꯇꯤꯟꯕ ꯃꯠ ꯃꯇꯝꯗ ꯑꯗꯨꯒꯤ ꯃꯅꯝꯗꯨ ꯑꯗꯨꯝ ꯅꯝꯃꯦ ꯑꯗꯨ ꯑꯣꯏꯔꯁꯨ ꯑꯗꯨꯒꯨꯝꯕ ꯑꯦꯟꯖꯥꯡꯅ ꯈꯔ ꯍꯥꯎꯕ ꯑꯣꯏꯔꯦ ꯑꯈꯣꯏꯗꯗꯤ
ꯏꯁꯤꯡ ꯁꯥꯕꯅ ꯐꯖꯅ ꯁꯣꯛ ꯇꯧꯒꯗꯕꯅꯤ ꯅꯤꯌꯨꯇ꯭ꯔꯦꯂꯥꯗꯣ
ꯎꯝ ꯑꯈꯣꯏꯗꯗꯤ ꯍꯣꯁꯇꯦꯜꯗ ꯃꯤ ꯌꯥꯝꯕꯅꯤꯅ ꯐꯖꯅꯖꯨ ꯁꯦꯝꯕꯤꯗ꯭ꯔꯦꯅ
ꯍꯣꯏ ꯑꯗꯨꯝ ꯇꯧꯔꯔꯣꯏ ꯈꯪꯉꯤ ꯐꯖꯅ ꯁꯦꯝꯃꯔꯣꯏ
ꯎꯝ
ꯃꯤ ꯌꯥꯝꯕꯒꯤ ꯗꯤꯀꯣ
ꯅꯤꯌꯨꯇ꯭ꫪꯦꯂꯥ ꯒꯨꯝꯕ ꯅꯨꯃꯤꯠ ꯑꯣꯏꯔꯗꯤ ꯍꯦꯟꯖꯥꯡ ꯍꯥꯎꯕ ꯅꯨꯃꯤꯠ ꯑꯣꯏꯕꯅꯤ ꯑꯈꯣꯏꯗ
ꯊꯥꯎꯅ ꯐꯖꯅ ꯉꯥꯎꯕ꯭ꯔꯥ
ꯉꯥꯎꯗꯤ ꯉꯥꯎꯕꯤ ꯃꯣꯏꯗꯤ ꯊꯥꯎ ꯉꯥꯛꯇꯅꯦꯗ ꯄꯥꯏꯕ
ꯑꯣ ꯃꯔꯥꯝ ꯃꯔꯛꯇꯗꯤ ꯉꯥꯔꯤꯒꯨꯝꯕꯗꯤ ꯐꯪꯕ꯭ꯔꯥ
ꯎꯝ ꯃꯌꯨꯝꯗꯒꯤ ꯉꯥꯛꯇ ꯊꯥꯕꯅꯦ
ꯑꯍꯣꯏꯅ ꯂꯩꯕꯒꯤ ꯖꯒꯥꯗꯨꯗꯤ ꯅꯣꯔꯠ ꯏꯁ ꯗꯨꯀꯥꯟꯒꯨꯝꯕꯁꯨ ꯀꯔꯤꯁꯨ ꯂꯩꯇꯦ ꯑꯥ ꯑꯈꯣꯏꯅ ꯆꯔꯠꯁ ꯆꯠ ꯆꯠꯄ ꯃꯐꯝꯗ ꯑꯣꯏꯔꯗꯤ ꯈꯔ ꯂꯥꯏꯔꯤ ꯗꯨ ꯑꯣꯏꯔꯁꯨ
ꯗꯤꯂꯤꯚ꯭ꯔꯤ ꯌꯥꯗ꯭ꯔꯣ ꯑꯦꯃꯦꯖꯣꯟꯗ ꯉꯥꯔꯤꯗꯨ ꯐꯪꯈ꯭ꯔꯕꯅꯦ ꯑꯗꯨꯗꯣ ꯑꯣꯔꯗꯔ ꯇꯧꯋꯣ
ꯅꯝꯊꯤꯗꯕ꯭ꯔꯥ
ꯐꯖꯅ ꯄꯦꯛ ꯇꯧꯕꯅꯤꯍꯦ ꯃꯣꯏ ꯗꯤꯂꯤ ꯑꯣꯗꯔ ꯗꯤꯂꯤꯚ꯭ꯔꯤꯅꯤ ꯁꯦꯛꯃꯥꯏ ꯉꯥꯔꯤꯗꯣ ꯅꯪ ꯑꯁꯤ ꯌꯨꯝꯗꯒꯤ ꯊꯥꯔꯒ ꯄꯣꯁꯀꯤ ꯃꯤ ꯌꯥꯝ ꯄꯩꯁꯥ ꯌꯥꯝ ꯆꯪꯕ ꯁꯔꯨꯛꯕꯨꯗꯤ ꯗꯨꯝ ꯑꯦꯃꯦꯖꯣꯟꯗ ꯑꯣꯗꯔ ꯇꯧꯕ ꯌꯥꯔꯦ ꯁꯦꯛꯃꯥꯏꯒꯤꯗꯣ
ꯑꯩ ꯈꯣꯏꯒꯤ ꯃꯔꯨꯞ ꯀꯣꯏ ꯑꯣ ꯂꯥꯎꯁꯦ ꯍꯥꯏꯔꯁꯨ ꯌꯥꯒꯦꯔꯥ ꯌꯥꯔꯣꯏꯗ꯭ꯔꯥ ꯈꯪꯗꯦꯗ
ꯎꯝ ꯌꯥꯗ꯭ꯔꯦ
ꯀꯣꯛꯁꯦ ꯃꯅꯥꯗꯕꯒꯤꯀꯣ ꯃꯔꯛ ꯃꯔꯛꯇ
ꯍꯣꯏ ꯀꯔꯤꯔ ꯌꯨꯝꯗꯅ ꯂꯧꯔꯒ ꯊꯥꯎꯗ ꯐ꯭ꯔꯥꯏ ꯇꯧꯔꯒ ꯇꯧꯕꯗꯗꯤ ꯑꯗꯨꯅ ꯁꯝꯃꯦ ꯗꯥꯔꯦꯛ ꯔꯦꯗꯤꯇꯨ ꯏꯠ
ꯑ ꯑꯗꯨꯅ ꯊꯥ ꯊꯥ ꯊꯥꯏ ꯌꯨꯝꯗ ꯊꯥꯏ
ꯕꯦꯝꯕꯨ ꯁꯨꯠꯒꯨꯝꯕꯗꯣ ꯐꯖꯅ ꯂꯧꯔꯒ ꯑꯆꯥꯔ ꯁꯦꯝꯂꯒ ꯃꯣꯔꯣꯛ ꯃꯦꯠꯂꯒ ꯐꯖꯅ ꯃꯣꯔꯣꯛ ꯃꯦꯠꯄ ꯃꯇꯝ ꯉꯥꯔꯤꯒ ꯂꯣꯏꯅ ꯃꯔꯣꯛ ꯃꯦꯠꯄ ꯃꯇꯝꯗ ꯊꯥꯎꯗ ꯐ꯭ꯔꯥꯏ ꯇꯧꯔꯒꯁꯨ ꯊꯥꯎꯑꯣꯏ ꯍꯥꯏꯗꯨ ꯍꯥꯎꯕꯅꯦ
ꯕꯦꯝꯕꯨꯁꯨꯠ ꯒꯤ
ꯍꯣꯏ ꯊꯨꯟꯕꯤꯟꯗꯣ ꯍꯣꯏ
ꯎ ꯅꯪꯅ ꯁꯦꯝꯕꯤꯌꯨꯅꯦ ꯑꯗꯨꯗꯤ
ꯑꯩ ꯁꯦꯝꯅꯤꯡꯗꯕ
ꯍꯣꯏ ꯏꯃꯨꯡꯒꯤ ꯁꯦꯝꯕ ꯍꯩꯗꯣꯏ ꯃꯥꯟꯗꯦꯗ
ꯆꯥꯗꯤ ꯆꯥꯅꯤꯡꯕ ꯁꯦꯝꯗꯤ ꯁꯦꯝꯅꯤꯡꯗꯕ
ꯅꯥꯟ ꯖꯤꯖꯨ
ꯉꯥꯔꯤ ꯈꯔ ꯌꯥꯝꯂꯒ ꯏꯔꯣꯟ ꯍꯥꯟꯅ ꯐꯖ ꯐꯖꯅ ꯃꯆꯥ ꯃꯆꯥ ꯂꯧꯊꯣꯛꯑꯒ ꯇꯤꯡꯉꯤꯗꯅ ꯇꯤꯡꯉꯒ ꯕꯣꯏꯜ ꯇꯧꯔꯦ ꯑꯗꯨꯒ ꯉꯥꯔꯤꯒꯤ ꯑꯗꯨꯗ ꯃꯦꯠꯂꯦ ꯑꯗꯨꯒ ꯊꯥꯎ ꯈꯔ ꯌꯥꯝꯂꯒ ꯐ꯭ꯔꯥꯏ ꯇꯧꯅꯤꯉꯥꯏ ꯐ꯭ꯔꯥꯏ ꯇꯧꯔꯒ ꯀꯟꯇꯦꯅꯔ ꯐꯖꯅ ꯄ꯭ꯔꯤꯖꯥꯕ ꯇꯧꯔꯒ ꯑꯗꯨꯝ ꯀꯨꯏ ꯊꯝꯃ ꯆꯥꯕ ꯌꯥꯅꯤ ꯑꯩꯗꯤ ꯌꯨꯝꯗ ꯂꯩꯕ ꯃꯇꯝꯗ ꯌꯨꯝꯗ ꯂꯩꯕ ꯃꯇꯝꯗꯣ ꯑꯗꯨ ꯎꯁꯣꯏꯒꯤ ꯑꯆꯥꯔ ꯇꯧꯕꯤꯔꯒ ꯑꯗꯨꯝ ꯏꯝꯐꯥꯜꯗ ꯂꯥꯛꯈ꯭ꯔꯦ ꯑꯩ ꯆꯥꯕ ꯐꯪꯗ꯭ꯔꯦ ꯌꯨꯝꯗ ꯂꯩꯕꯁꯤꯡ ꯐꯖꯅ ꯆꯥ ꯃꯥꯜꯂꯦ
ꯅꯪꯗꯤ ꯈꯤꯇꯪ ꯄꯨꯔꯛꯄ ꯌꯥꯗ꯭ꯔꯣ
ꯀꯥꯎꯕ
ꯎꯝ
ꯄꯥꯃꯨꯋꯦꯗ
ꯑꯗꯣ ꯑꯗꯨ ꯎꯝ ꯐꯔꯦ
ꯑꯩ ꯑꯃꯨꯛꯀ ꯂꯥꯁꯒꯤ ꯀꯣꯜ ꯇꯧꯔꯛꯀꯦ ꯀꯣ
ꯎꯝ ꯎꯝ